ꯍꯜꯂꯣ ꯇꯥꯕ꯭ꯔꯣ
ꯇꯥꯏꯌꯦ
ꯀꯩꯗꯣꯏꯅꯣ
ꯀꯣꯅꯨꯡꯗ ꯂꯩ
ꯑꯣ ꯅꯨꯡꯉꯥꯏꯖꯩꯅꯤꯅꯦ ꯃꯤ ꯃꯆꯥꯗꯤ
ꯀꯣꯅꯨꯡꯗ ꯂꯩꯗ꯭ꯔꯗꯤ ꯀꯩꯅꯣ
ꯁꯅꯥ ꯂꯨꯄꯥ ꯈꯔ ꯊꯝꯕꯒꯤ ꯋꯥꯔꯤꯅꯦꯕ
ꯍꯣꯏ
ꯎ ꯑꯔꯪꯒꯔꯥꯛ
ꯑꯥꯎ
ꯈ ꯈꯔ ꯌꯥꯝ ꯄꯩꯁꯤꯜꯂꯣ ꯍꯡꯉ ꯌꯥꯝꯃ ꯀꯥꯟꯗ ꯑꯃꯨꯛ ꯀꯥꯏꯊꯣꯛꯅꯕꯀꯣ
ꯌꯥꯝꯃ ꯀꯥꯏꯊꯣꯛꯅꯕ ꯊꯝꯃꯦ
ꯅꯣꯏ ꯆꯠꯂꯤꯅꯦ ꯍꯥꯏꯕꯨ ꯃꯣꯏ ꯑꯅꯤ ꯅꯣꯏ ꯕꯦꯁꯐ꯭ꯔꯦꯟ ꯑꯅꯤꯗꯨꯁꯨ ꯌꯥꯎꯗꯣꯏꯔꫭ
ꯌꯥꯎꯅꯤ ꯃꯤ ꯑꯇꯣꯞꯄꯁꯨ ꯌꯥꯎꯅꯤ ꯑꯗꯣ ꯃꯣꯏ ꯃꯤ ꯑꯇꯣꯞꯄ ꯑꯗꯨꯗꯤ ꯃꯣꯏ ꯏꯃꯥꯟꯅꯕꯤ ꯑꯇꯣꯞꯄ ꯌꯥꯎꯋꯦ ꯍꯥꯏꯕꯅꯤ ꯑꯗꯣ ꯑꯥꯗ ꯊꯦꯡꯅꯒ ꯊꯦꯡꯅꯔꯗ꯭ꯔꯥ ꯈꯪꯗꯦ ꯃꯤꯗꯣ ꯈꯪꯗꯦ
ꯃꯤ ꯑꯇꯣꯞꯄ ꯑꯁꯤꯅꯒ ꯇꯤꯟꯅꯕ ꯃꯤꯔꯕ
ꯍꯣꯏ
ꯑꯣ ꯅꯣꯏꯅ ꯇꯤꯟꯅꯕ ꯃꯤꯗꯨꯒꯤ ꯑꯃꯨꯛ ꯇꯤꯟꯅꯕ ꯃꯤ ꯑꯃꯨꯛ ꯂꯥꯛꯇꯣꯏꯅꯦꯕ
ꯍꯣꯏ
ꯑꯗꯨꯅꯦ ꯑꯗꯨꯗꯤ ꯃꯤꯅꯤ ꯃꯤꯅ ꯍꯦꯟꯕ ꯌꯥꯗꯦꯀꯣ ꯇꯥꯕ꯭ꯔꯣ
ꯒ꯭ꯌꯥꯟ ꯃꯦꯟ ꯇꯥꯄꫭꯇꯦ ꯃꯤ ꯆꯤꯟꯃꯟꯗꯅ ꯒ꯭ꯌꯥꯟ ꯇꯥꯗ ꯇꯥꯗ
ꯑꯗꯨꯗꯤ ꯅꯨꯃꯤꯠ ꯇꯥꯔꯒ ꯆꯠꯂꯨꯗ ꯑꯗꯨꯗꯤ
ꯍꯥꯥ
ꯅꯨꯃꯤꯠ ꯇꯥꯔꯒ ꯆꯠꯂꯣ
ꯅꯨꯃꯤꯠ ꯇꯥꯔꯒꯥꯏꯅ ꯆꯠꯇꯣꯏꯁꯦ
ꯎꯝ ꯄꯨꯡ ꯀ ꯄꯨꯡ ꯇꯔꯨꯛ ꯑꯗꯨꯗꯥꯏ ꯊꯣꯛꯀꯦ ꯍꯥꯏꯔꯦ
ꯄ ꯃꯔꯤ ꯃꯉꯥ ꯃꯉꯥꯗ ꯇꯥꯦ
ꯆꯤꯟꯒꯅꯤ ꯒꯥꯔꯤꯁꯨ ꯆꯤꯟꯒꯅꯤ ꯃꯌꯥꯝꯅ ꯏꯔꯥꯡꯁꯨ ꯌꯥꯝ ꯂꯩꯈꯤꯇꯕꯅꯤꯅ ꯀꯩꯅꯣ ꯇꯧꯔꯛꯀꯅꯦꯕ ꯃꯃꯥꯡꯒꯤꯐꯧ ꯇꯧꯔꯤꯗꯣ ꯑꯗꯨꯗꯩꯔꯣ ꯀꯩꯅꯣ ꯀꯩꯅꯣꯗꯩꯔꯛꯣ ꯀꯣꯅꯨꯡꯒꯤ ꯅꯠꯇ꯭ꯔ ꯆꯤꯡ ꯆꯤꯡꯊꯣꯔꯛꯏꯗꯧꯕ ꯈ꯭ꯋꯥꯏ ꯑꯆꯧꯕ ꯑꯃ ꯆꯤꯡꯕ
ꯒꫭꯕꯤꯟꯗꯖꯤ
ꯑꯆꯧꯕ ꯑꯃ ꯇꯧꯕꯗꯕꯨ ꯒꯣꯕꯤꯟꯗꯖꯤꯗꯩꯔꫭ
ꯍꯣꯏ
ꯁ ꯋꯥꯡꯉꯦ ꯑꯗꯨꯗ ꯈꯋꯥꯡꯉꯝꯅꯤ
ꯃꯥꯅ ꯍꯦꯛ ꯆꯤꯡꯕ ꯍꯧꯔꯀꯥꯟꯗ ꯑꯇꯩꯁꯨ ꯆꯤꯡꯗꯣꯏꯕ
ꯑꯣ ꯃꯥ ꯆꯤꯡꯗ ꯌꯥꯗꯦꯕ
ꯑꯝ
ꯑꯥ ꯊꯥꯏꯅꯉꯥꯏꯒꯤ ꯐꯣꯇꯣ ꯑꯃ ꯊꯦꯡꯅꯩꯌꯦ ꯑꯗꯨꯗ ꯐꯣꯇꯣꯗꯨ ꯑꯗꯨꯒ ꯍꯧꯖꯤꯛꯀꯥꯟꯒꯤ ꯑꯋꯥꯡꯉꯤꯗꯨꯒ ꯃꯥꯟꯅꯗ꯭ꯔꯦ ꯊꯥꯏꯔꯤꯉꯩꯗꯗꯤ ꯌꯥꯝ ꯋꯥ ꯉꯥꯡꯝꯃꯤꯕ ꯃꯤꯗ ꯄꯤꯁꯤꯟ ꯄꯕ ꯍꯧꯖꯤꯛ ꯅꯝ ꯈꯔꯥꯎ ꯋꯥ
ꯃꯤ ꯑꯜꯗ ꯌꯥꯝꯁꯨ ꯑꯊꯒ
ꯎꯝ
ꯑꯩꯈꯣꯏꯗꯤ ꯃꯤꯒꯤ ꯀꯩꯅꯣꯅꯦ ꯃꯤꯒꯤ ꯃꯤꯒꯤ ꯐꯦꯁꯇꯤꯚꯦꯜꯅꯦ
ꯑꯗ ꯆꯤꯡꯉꯤꯕ ꯌꯨꯝꯗꯨꯒꯤ ꯗꯤꯖꯥꯏꯟ ꯃꯑꯣꯡ ꯃꯇꯧꯗꯨꯗꯤ ꯑꯩꯈꯣꯏ ꯃꯅꯤꯄꯨꯔꯒꯤ ꯃꯑꯣꯡ ꯃꯇꯧꯅꯤꯀꯣ
ꯎꯝ ꯃꯤꯒꯤ ꯑꯥꯔꯤꯗꯣ ꯑꯩꯈꯣꯏꯅ ꯇꯝꯕꯔꯝꯒꯅꯤ
ꯑꯗꯨꯗ ꯌꯨꯝꯗꯨꯒꯤ ꯆꯤꯡꯉꯤꯕ ꯌꯨꯝꯗꯨꯒꯤ ꯑ ꯁꯥꯥꯕꯒꯤ ꯃꯑꯣꯡꯗꯣ ꯑꯥꯒꯤꯗꯣ ꯃꯥꯟꯅꯗꯕꯅꯤ ꯍꯥꯏ ꯇꯗꯤ ꯀꯩꯅꯣꯃꯅꯤ ꯎꯝ ꯑꯗꯨꯅ ꯌꯨꯝꯒꯤ ꯑꯗꯨꯗꯣꯝꯗꯤ ꯐꯩ ꯄꯨꯂꯞ ꯂꯧꯗꯕꯤꯗꯀꯣ ꯈꯔ ꯁꯦꯝꯗꯣꯛꯄ
ꯑꯣ
ꯀꯩꯁꯥꯡ ꯊꯣꯡꯉꯤꯅꯣ
ꯍꯥꯥ
ꯀꯩꯁꯥꯡ ꯊꯣꯡꯉꯤꯅꯣ
ꯍꯋꯥꯏ
ꯒ꯭ꯔꯨꯞꯇ ꯍꯥꯏꯅꯔꯤꯕ ꯍꯌꯦꯡ ꯐꯥꯏꯅꯦꯜ ꯅꯨꯃꯤꯠꯇꯨ ꯇꯥꯔꯤꯛ ꯀꯨꯟꯗꯅꯦꯗꯅ ꯑꯗꯨꯒ ꯐꯥꯏꯅꯦꯜ ꯅꯨꯃꯤꯠꯇꯨ ꯑꯌꯨꯛꯇ ꯑꯣꯏꯔꯒ ꯑꯗꯨ ꯅꯨꯃꯤꯠꯇꯨꯗ ꯑꯌꯨꯛꯇ ꯑꯦꯛꯖꯥꯝ ꯂꯩꯗꯣꯏꯅꯦꯕ ꯁꯥꯔꯗ ꯍꯥꯏꯔꯛꯒꯦ ꯑꯦꯛꯖꯥꯝꯗꯣ ꯃꯊꯪ ꯅꯨꯃꯤꯠꯇ ꯇꯥꯟꯕ ꯌꯥꯒꯗ꯭ꯔꯥ ꯍꯥꯏꯅꯁꯤ
ꯎꯝ
ꯌꯥꯔꯦ ꯂꯦ ꯍꯥꯏꯁꯣ ꯑꯗꯨꯅ ꯐꯥꯒꯤ ꯇꯧꯅꯔꯤꯕ ꯃꯌꯥꯝꯗꯨ ꯂ ꯌꯦꯡ ꯉꯅꯤ
ꯀꯩ ꯀꯥꯟꯅꯗꯧꯔꯤꯒꯦ ꯑꯗꯨꯅ
ꯑꯁ ꯑꯩꯈꯣꯏꯗꯤ ꯌꯦꯡꯗꯦ ꯅꯍꯥꯟꯒꯤ ꯀꯩꯅꯣꯒꯤ ꯃꯦꯁꯇꯨ ꯐꯥꯎꯕ ꯑꯦꯒꯤ ꯃꯦꯠꯁꯇꯨꯐꯥꯎ ꯉꯔꯥꯡ ꯅꯍꯥꯟ ꯌꯦꯡ ꯉꯁꯤꯒꯤ ꯃꯦꯠꯁꯇꯨꯐꯥꯎꯕ ꯀꯥꯎ ꯃꯦꯠꯁ ꯂꯩꯌꯦꯕ ꯀꯥꯎꯋꯦ ꯈꯪꯉꯕꯕꯨꯗꯤ ꯍꯥꯏꯐꯦꯄꯨꯗꯤ ꯌꯦꯡꯗꯧ ꯅꯍꯥꯟꯉ ꯑꯗꯨꯕꯨꯗꯤ ꯌꯦꯡꯉꯦꯕꯀꯣ
ꯍꯏꯅꯤ ꯑꯗꯨꯒ ꯄꯩꯁꯥꯒ ꯇꯥꯗꯅ ꯃꯤꯒ ꯈꯠꯅꯗꯅ ꯇꯧꯔꯤꯁꯦ ꯀꯔꯤ ꯀꯥꯟꯅꯔꯤꯒꯦꯕ
ꯄꯩꯁꯥ ꯊꯥꯕꯗꯨꯗꯤ ꯄꯩꯁꯥ ꯌꯥꯝ ꯐꯪꯕꯅꯦꯍ ꯗꯥꯎ ꯌꯥꯔꯗꯤ ꯑꯌꯥꯝꯕ ꯃꯤ ꯍꯩꯕ ꯀꯥꯡꯕꯨꯗꯤ ꯄꯩꯁꯥ ꯌꯥꯝ ꯐꯪꯕꯅꯤ ꯏꯃꯥꯟꯅꯕ ꯑꯃ ꯂꯨꯄꯥ ꯆꯧꯉꯥ ꯊꯥꯏꯌꯦ ꯃꯥ ꯀꯩꯅꯣ ꯇꯧꯕꯅꯦ ꯃꯉꯥꯒ ꯆꯍꯨꯝ ꯐꯪꯕꯅꯦ ꯑꯁꯤ ꯒ꯭ꯔꯨꯞꯇ ꯊꯥꯒꯠꯂꯝꯃꯤ ꯗꯥꯎꯅꯦ ꯗꯣꯢꯁꯨ ꯌꯦꯁ ꯑꯣꯔ ꯅꯣꯗꯅꯦ ꯑꯗꯨꯃꯥꯏꯅ ꯊꯥꯗꯣꯏꯅꯦꯕ ꯐꯝ ꯑꯗꯨꯃꯛꯇꯅꯦꯕ ꯢꯁꯅꯣꯠ ꯄꯔꯁꯦꯟꯇꯦꯖ ꯍꯦꯠꯕ ꯋꯥꯠꯂꯤꯗ ꯄꯩꯁꯥꯝ ꯐꯪꯕ ꯂꯣꯕ ꯏꯃꯥꯟꯅꯕ ꯑꯃ ꯏꯁꯇꯦꯔꯦꯁ ꯊꯥꯝꯑꯝꯃꯤ ꯃꯥꯒꯤꯔ ꯃꯤꯒꯤꯔꯗꯤ ꯈꯪꯗꯦ ꯃꯥꯒꯤꯗꯤ ꯃꯥꯟꯗꯦ ꯂꯤꯁꯤꯡ ꯑꯍꯨꯝ ꯊꯥꯕꯗ ꯂꯨꯄꯥ ꯂꯤꯁꯤꯡ ꯃꯔꯔꯤꯐꯨ ꯍꯨꯝꯗꯣꯢ ꯐꯪꯕ ꯎꯝ ꯑꯗꯨꯗꯤ ꯐꯩꯗꯅ ꯄꯩꯁꯥ ꯌꯥꯝ ꯊꯥꯅ ꯇꯥꯜꯍꯧꯕ ꯀꯥꯡꯕꯨꯁꯨ ꯌꯥꯎꯔꯝꯃꯤ ꯑꯩꯈꯣꯏꯅ ꯍꯩꯇꯅꯤ
ꯀꯣꯅꯨꯡꯗ ꯆꯪꯍꯜꯂꯗꯤ ꯁꯅꯥꯗꯤ ꯇꯥꯔꯛꯑꯣ ꯌꯥꯗ꯭ꯔꯦ
ꯇꯥꯖꯔꯛꯄꯅꯤꯗ ꯇꯞ ꯇꯞꯅ ꯁꯨꯡꯉꯨ ꯃꯤꯒꯤꯗꯤ ꯑꯥ ꯂꯩꯕꯥꯛ ꯃꯅꯨꯡ ꯇꯣꯛꯊꯔꯒ ꯈꯨꯠꯁꯨ ꯈꯨꯠꯂꯥꯏ ꯁꯤꯖꯤꯟꯅꯔꯒꯤ ꯁꯨꯡꯉꯤꯅꯦ ꯑꯗꯨꯅ ꯈꯨꯠꯁꯨ ꯈꯨꯠꯂꯥꯏ ꯌꯥꯎꯕꯁꯨ ꯅꯠꯇꯦ ꯇꯞ ꯇꯞꯅ ꯃꯍꯧꯁꯥꯒꯤ ꯑꯣꯏꯕ ꯇꯞ ꯇꯞꯅ ꯑꯗꯨ ꯇꯧ
ꯃꯒꯨꯟ ꯌꯥꯝ ꯂꯩꯕꯅꯤꯅꯦ ꯀꯣꯛ ꯁꯅꯥꯗꯣ ꯇꯥꯍꯟꯗꯕ ꯌꯥꯗꯦ ꯍꯥꯏꯗ
ꯂꯡꯊ꯭ꯔꯤꯛ ꯂ꯭ꯡꯊ꯭ꯤꯛꯛꯀ ꯂꯡꯕꯗꯣ
ꯎꯝ
ꯁꯥꯏꯅꯤꯡ ꯀꯥꯞꯄꯗꯣ
ꯑꯣ
ꯆꯥꯛ ꯆꯥꯕꯩ ꯀꯧꯔꯦ ꯑꯗꯣ ꯍꯥ
ꯁꯅꯥꯗꯤ ꯈꯔ ꯍꯣꯡꯗꯔꯦꯅ ꯍꯥꯢ
ꯍꯥꯏꯕ꯭ꯔꯅꯦ
ꯎꯝ ꯈꯔ ꯍꯣꯡꯗꯔꯦꯗꯤ ꯂꯤꯁꯤꯡ ꯑꯃ ꯑꯅꯤ ꯇꯥꯕ
ꯑꯁꯤ ꯑꯃꯅꯤ ꯇꯥꯕꯨ ꯇꯥꯔꯗꯤ ꯐꯩꯅꯦ ꯍꯧꯖꯤꯛ ꯀꯌꯥ ꯀꯌꯥꯃꯨꯛ ꯂꯩꯕꯦ ꯑꯅꯣꯗꯥꯁ ꯑ ꯑꯍꯥꯟꯕ ꯗꯥꯏꯔꯦꯛ ꯍꯥꯟꯕ ꯃꯇꯨꯝꯗꯩ ꯀꯛ ꯑꯍꯟꯕꯗ ꯀꯣ ꯐꯣꯔꯇꯤ ꯋꯥꯟ ꯍꯥꯢꯁꯦ ꯐꯥꯁ ꯂꯦꯞꯄ ꯗꯨ ꯅꯠꯇ꯭ꯔꯣ
ꯍꯣꯏ
ꯀꯥꯏꯕꯒꯤ ꯂꯧꯔꯒꯅ ꯀꯌꯥꯗꯣ
ꯀꯥꯏꯕꯗꯗꯤ ꯈꯪꯗꯦ
ꯐꯥꯁ ꯂꯦꯞꯄ ꯁꯦ ꯀꯩꯅꯣ
ꯑꯗꯨ ꯑꯗꯨ ꯀ ꯀꯥꯏꯗꯨꯗꯤ ꯂꯧꯍꯧꯔꯒꯦ
ꯂꯩꯕ꯭ꯔꯣ
ꯑꯣꯝ
ꯄꯩꯁꯥ ꯂꯩꯕ꯭ꯔꯕ
ꯂꯩꯩꯗꯤꯦ
ꯑꯜꯍꯔꯒꯦ ꯀꯩꯒꯦ ꯇ
ꯀ ꯍꯧ ꯀꯗꯕ
ꯀꯥꯏꯗꯧꯕ ꯍꯥꯏꯔꯗꯤ ꯅꯪ ꯂꯧꯍꯧꯒꯦ ꯍꯥꯏꯔꯕ
ꯍꯥꯏꯗꯦ ꯍꯥꯏꯗꯦ
ꯍꯥꯏꯔꯗꯤ ꯑꯩ ꯍꯪꯅꯤ ꯀꯩꯅꯣꯝ ꯇꯧꯕ ꯂꯩꯔꯗꯤ ꯍꯌꯦꯡ ꯍꯥꯏꯕꯤꯒꯦ ꯇꯧꯕꯅꯦ
ꯍꯥꯏꯕꯤꯌꯥꯅꯨ ꯌꯥꯔꯦ
ꯃꯩꯇ ꯔꯍꯧꯔꯒꯦꯃꯣꯍꯣꯏ
ꯑꯣ
ꯀꯩꯅꯣꯒꯤ ꯄꯩꯁꯥꯗ ꯍꯧꯖꯤꯛ ꯀꯥꯞꯄꯑꯒꯦ ꯕꯕꯥ ꯀꯥꯞꯄꯑꯒꯦ ꯍꯥꯢꯔꯝꯕ ꯆꯥꯑꯣ
ꯀꯔꯤꯦ
ꯀꯥꯞꯄꯛꯑꯒꯦꯕ ꯉꯔꯥꯡꯒꯤ ꯄꯩꯁꯥꯗꯣ ꯀꯩꯅꯣ ꯂꯣꯏꯗꯣꯏꯔꯣ ꯍꯌꯦꯡ
ꯉꯔꯥꯡ ꯄꯩꯁꯥꯗꯨꯣꯗꯤ ꯀꯩ ꯅꯪ ꯅꯍꯥꯟ ꯂꯧꯈꯤꯕꯗꯨꯅ ꯀꯩꯗꯧꯔꯕ
ꯑꯗꯨꯗꯤ ꯀꯩꯅꯣ ꯇꯧꯕ ꯀꯣꯟꯅꯗ꯭ꯔꯦ ꯀꯩꯅꯣꯒꯤ ꯂꯧꯒꯤ ꯀꯩꯅꯣ ꯇꯧꯕ ꯁꯤꯅ ꯈꯣꯠꯄ ꯇꯧꯕꯅꯤꯅ ꯂꯧꯒꯦ ꯅꯍꯥꯟꯗ ꯀꯩꯅꯣ ꯌꯥꯎꯔꯝꯕꯅꯦ ꯑꯗꯣ ꯉꯔꯥꯡ ꯑꯩꯅ ꯑꯍꯨꯝ ꯃꯇꯝ ꯑꯃ ꯂꯧꯊꯣꯛꯌꯦ ꯇꯔꯨꯛ ꯈꯛꯇꯪ ꯉꯥꯏꯍꯧꯔꯦ ꯀ ꯂꯧꯈꯤꯅꯦꯅ ꯇꯧꯕꯗ ꯃꯥꯜꯂꯣꯏ ꯇꯧꯒ
ꯆꯥꯛꯇꯤ ꯅꯣꯏꯒꯤ ꯅꯪꯒꯤ ꯃꯊꯛꯇꯨꯁꯨ ꯌꯥꯎꯗꯣꯏ ꯅꯠ ꯇ꯭ꯔꯣ ꯑ ꯗꯨ ꯃꯣꯏ ꯃꯉꯣꯟꯗꯗꯤ ꯄꯨꯊꯣꯛꯑꯔꯣꯏꯗ꯭ꯔꯥ ꯍꯥꯏꯁꯦ
ꯅꯪ ꯂꯧꯋꯤꯗꯨꯗꯤ ꯃꯥ ꯇꯧꯗꯕꯅꯦ ꯈꯪ ꯈꯪ ꯈꯪꯁꯤꯟꯅꯗꯕꯅꯦ ꯑꯗꯨ ꯍꯟꯗꯛꯇꯤ ꯍꯥꯏꯔꯗꯕꯅꯦ ꯁꯤ ꯍꯟꯗꯛ ꯊꯥꯔꯣꯏꯕꯅ ꯑꯩꯅ ꯉꯔꯥꯡ ꯍꯥꯏꯒꯦ ꯑ ꯀꯥꯏꯗꯒꯤ ꯃꯃꯥꯡꯗꯒꯤꯗꯒꯤꯝ ꯇꯧ ꯂꯩꯔꯒ ꯑꯗꯨꯝ ꯄꯩꯁꯥꯁꯨ ꯌꯥꯝ ꯊꯣꯛꯇꯅꯤꯅ ꯄꯨꯂꯞ ꯄꯩꯁꯥꯁꯨꯧꯧꯕꯆꯧ ꯄꯨꯊꯣꯛꯅꯔꯤꯒꯗꯤ ꯃꯣꯏ ꯄꯨꯂꯞ ꯇꯔꯤ ꯅꯣꯏ ꯑꯗꯨ ꯌꯥꯔꯗꯤ ꯐꯔꯦ ꯌꯥꯗ꯭ꯔꯗꯤ ꯀꯥꯏ ꯃꯌꯥꯝ ꯇꯧꯔ ꯑꯩꯈꯣꯏ ꯁꯤꯡꯁꯗ꯭ꯔꯅ ꯃꯣꯏ ꯇꯧꯃꯤꯁ ꯍꯥꯏꯗꯤ ꯌꯧꯔꯔꯕꯅꯤꯅ ꯑꯗꯨꯒꯤꯅꯦꯗ ꯒꯟꯖꯥ ꯆ ꯇꯤꯔꯅꯣꯖ
ꯍꯥꯥ
ꯒꯥꯔꯤ ꯃꯆꯥꯗ ꯆꯠꯇꯣꯏꯔꯥ
ꯃꯆꯥꯗ ꯆꯠꯇ꯭ꯔꯗꯤ ꯐꯣꯔꯆꯨꯅꯔꯗ ꯆꯠꯂꯣ ꯍꯥꯢꯔꯣ
ꯅꯣꯏ ꯃꯆꯥꯗ ꯐꯤꯗꯨꯒ ꯅꯪ ꯐꯤ ꯀꯩ ꯃꯆꯨ ꯏꯟꯗꯣꯏꯕ
ꯈꯪꯗꯦ ꯉꯥꯁꯥꯏꯗꯩ ꯀꯣꯏꯊꯤ ꯊꯤꯔꯤ
ꯈꯔ ꯂꯥꯠꯣꯏꯕ ꯇꯧꯋꯣ
ꯂꯩꯇꯦ ꯑꯝꯇ ꯂꯩꯔꯛꯑꯣ
ꯑꯗꯨꯒꯨꯝꯕꯗꯣ ꯀꯌꯥꯃꯨꯛ ꯄꯤꯅꯕꯆꯥꯠꯅꯣ
ꯂꯤꯁꯤꯡ ꯃꯉꯥ ꯇꯔꯨꯛ ꯄꯥꯏꯔꯗꯤ ꯌꯥꯅꯤ
ꯍꯩꯖꯦꯡꯕꯣꯠ ꯀꯩꯀꯩꯗꯁꯨ ꯏꯟꯕ ꯌꯥꯕ
ꯑꯣ ꯑꯗꯨꯅ ꯂꯤꯁꯤꯡ ꯇꯔꯥꯃꯨꯛ ꯄꯥꯏ ꯌꯥꯅꯤ
ꯑꯗꯨꯗꯨꯅ ꯐꯤ ꯑꯅꯤ ꯐꯤꯒꯨꯝꯕ ꯃꯥꯛꯄꯁꯤꯅ ꯑꯩꯅꯥꯏꯁꯤꯗ ꯑꯗꯨꯝ ꯆꯝꯅ ꯂꯥꯏ ꯈꯨꯣꯏꯔꯨꯝꯝꯕ ꯈꯣꯠꯂꯒ ꯆꯤꯡꯕ ꯌꯥꯕ ꯂꯥꯏ ꯍꯔꯥꯎꯕ ꯅ ꯢꯤꯟꯕ ꯌꯥꯕꯥ ꯑꯃ ꯂꯩꯗꯥꯏꯅꯦ ꯑꯗꯨꯝ ꯑꯗꯨ ꯌꯥꯔꯗꯤ ꯀꯩꯅꯣ ꯃꯊꯪ ꯃꯊꯪ ꯂꯩꯔ ꯔꯣꯏ ꯀꯩꯅꯣ ꯄꯩꯁꯥ ꯂꯩꯇ꯭ꯔꯤ ꯂꯩꯕꯒ ꯑꯃ ꯂꯩꯔꯁꯤ
ꯅꯪꯒꯤꯗꯨꯗꯤ
ꯁꯤ ꯂꯣꯏꯔꯛꯄꯒ ꯑꯗꯨꯝ ꯂꯣꯏꯁꯨ ꯂꯣꯏꯗꯣꯔꯦ ꯆꯥꯛ ꯆꯥꯅꯕ ꯇꯧꯔꯕꯅꯤ ꯅꯪ ꯆꯥꯛ ꯆꯥꯊꯣꯛꯎꯔꯣ ꯂꯣꯏꯕꯒ ꯊꯤꯗ꯭ꯔꯤꯕ ꯀꯩꯅꯣ
ꯆꯥꯛꯀ ꯂꯣꯏꯗ꯭ꯔꯤ
ꯀꯔꯤꯒꯤ ꯊꯦꯡꯅ ꯊꯣꯡꯕ꯭ꯔꯕꯥ
ꯊꯣꯡꯗꯦ ꯈꯣꯢ ꯃꯥꯅ ꯉꯁꯥꯢꯗꯒꯤ ꯃꯣꯏ ꯀꯥꯡꯒꯤ ꯂꯥꯏ ꯀꯠꯄꯩ ꯄꯣꯠꯇꯣ ꯂꯩꯕ ꯆꯠꯄ ꯑꯗꯨ ꯂꯩ ꯆꯠꯇꯧ ꯂꯩꯕ ꯑꯗꯨꯗꯨꯒꯤ ꯆꯥꯛꯇꯨꯁꯨ ꯑꯩꯈꯣꯏ ꯃꯥꯥꯒ ꯑꯩꯒ ꯑꯩꯈꯣꯏ ꯕꯥꯖꯤꯒ ꯑꯩꯈꯣꯏ ꯑꯍꯨꯝꯈꯥꯛ
ꯑꯣ ꯑꯩꯈꯣꯏ ꯑꯩꯈꯣꯏ ꯑꯩꯈꯣꯏꯗꯤ ꯌꯨꯝ ꯍꯥꯡꯉꯤ ꯃꯥꯜꯂꯦ ꯍꯌꯦꯡ ꯁꯦꯡꯗꯣꯔꯤꯕ ꯀꯩꯅꯣ ꯗꯦꯠ ꯁꯤꯛꯁꯇ ꯄꯣꯗꯦ ꯂꯥꯏ ꯀꯠꯄ ꯌꯥꯗꯕ꯭ꯔꯥ
ꯑꯣꯏꯔꯝꯃꯅꯤ ꯗꯨꯗꯤ ꯅꯣꯏ ꯂꯥꯏ ꯀꯠꯄ ꯌꯥꯔꯔꯣꯢ
ꯎꯥ ꯑꯣ ꯑꯗꯨꯒꯨꯝꯕ ꯑꯃ ꯂꯩ ꯃꯥꯜꯂꯤ ꯀꯔꯤꯝ ꯂꯥꯡꯗꯕꯁꯦ ꯅꯨꯃꯤꯠ ꯀꯌꯥꯅꯤꯗ ꯁꯦꯡꯅꯕꯅꯣ
ꯇꯔꯥ ꯊꯣꯏꯔ ꯀꯩꯅꯣꯝ ꯑꯣꯏꯕꯅꯦ
ꯄꯣꯞꯄꯁꯦ
ꯍꯣꯏ
ꯑꯗꯨꯝ ꯀꯩꯅꯣ ꯇꯧꯔꯒ ꯂꯩꯇꯕꯒ ꯆꯞ ꯃꯥꯟꯅꯩꯅꯦ ꯑꯗꯨꯗꯤ
ꯃꯥꯟꯅꯕ
ꯂꯩꯛ ꯍꯥꯥ
ꯃꯥꯟꯅꯕꯅꯦ
ꯎꯝ ꯅꯣꯏ ꯃꯊꯛꯇꯨ ꯂꯩꯇꯕꯗꯨꯗꯩ ꯅꯪ ꯈꯟꯅ ꯍꯧꯕꯝ ꯂꯩꯔꯝꯃꯔꯣꯏꯅꯦ
ꯎꯝ
ꯐꯩꯌꯦ ꯐꯩꯌꯦ ꯑꯣ ꯑꯗꯣ ꯑꯃꯨꯛ ꯑꯃꯨꯛ ꯃꯅꯥꯛꯇ ꯆꯠꯄꯤꯌꯣ ꯀꯥ ꯂꯣꯏꯁꯤꯟꯕ ꯈꯣꯠꯄ ꯉꯥꯛ ꯇꯨ ꯈꯣꯠ ꯄꯗꯣ ꯃꯥꯡꯕꯨꯗꯤ ꯍꯩꯔꯝꯗꯧ ꯃꯥꯜꯂꯤꯗꯣ
ꯆꯥꯠꯂꯣ ꯃꯁꯥꯅ ꯂꯣꯢꯖꯤꯟꯆꯅꯤ
ꯑꯗꯨ ꯅꯪ ꯃꯊꯛ ꯂꯩꯕ ꯀꯩꯗꯧꯔꯕ ꯑꯗꯨꯗꯤ
ꯂꯩꯌꯣ ꯍꯥꯏꯕꯅꯦ ꯍꯧꯖꯤꯛ ꯊꯥꯗꯣ ꯊꯥ ꯄꯥꯡꯈꯠꯂ
ꯍꯥ ꯀꯩꯍꯥꯏꯅꯣ ꯇꯥꯕ꯭ꯔꯣ ꯃꯊꯛꯇ ꯂꯩꯕ ꯌꯥꯗꯕ꯭ꯔꯕ
ꯐꯔꯦꯗꯤ ꯆꯥꯛ ꯆꯥꯊꯣꯛꯎꯔꯣ
ꯃꯊꯛ ꯃꯊꯛꯇ ꯂꯩꯕ ꯌꯥꯗꯕ꯭ꯔꯣ ꯃꯊꯛ ꯂꯩꯕ ꯌꯥꯗꯕ꯭ꯔꯥ ꯍꯥꯏꯕ
ꯂꯩꯖꯨꯅꯦ ꯍꯥꯏꯝꯅꯦ
ꯑꯣ ꯑꯗꯨ ꯂꯩꯥꯎ ꯀꯩꯅꯣꯅꯦ ꯀ ꯀꯨꯝꯃꯤꯡꯒꯗ ꯍꯦꯟꯅ ꯂꯥꯏꯠ ꯑꯣꯏꯔꯛꯅꯕ ꯊꯃꯦ ꯊꯝ ꯑꯩ ꯆꯥꯛ ꯆꯥꯔꯣꯒꯦ
ꯑꯧ
ꯎꯝ ꯊꯝ